ꯍꯜꯂꯣ ꯍꯜꯂꯣ ꯍꯜꯂꯣ ꯇꯥꯕ꯭ꯔꯣ
ꯂꯣ
ꯆꯩꯌꯦ ꯀꯔꯤꯒꯤꯅꯣ ꯅꯪꯒꯤ ꯅꯦꯠꯋꯥꯛꯁꯦ
ꯇꯥꯕ꯭ꯔꯥ
ꯇꯥꯏꯌꯦ ꯇꯥꯏꯌꯦ
ꯇꯥꯏꯌꯦ ꯇꯥꯏ
ꯀꯔꯤꯒꯤꯅꯣ ꯅꯪꯒꯤ ꯅꯦꯠꯋꯥꯛꯁꯦ
ꯈꯪꯗꯦ ꯃꯐꯝ ꯃꯔꯥꯡ ꯈꯪꯗꯦ
ꯃꯦ ꯌꯥꯝ ꯐꯠꯇꯕ ꯃꯥꯜꯂꯦ ꯅꯣꯏꯗ
ꯍꯣꯏ ꯑꯩꯒꯤ ꯐꯣꯟꯁꯨ ꯄꯣꯛꯈꯥꯏꯒꯗꯧꯔꯦ
ꯀꯔꯤꯒꯤ ꯀꯩꯗꯧꯕꯒꯤꯅꯣ
ꯐꯣꯟ ꯌꯥꯝ ꯄꯥꯏꯃꯥꯟꯕꯒꯤꯀꯣ
ꯀꯅꯥꯅ ꯄꯥꯏꯌꯣ ꯍꯥꯏꯕ꯭ꯔꯥ ꯑꯗꯨꯝ ꯊꯝꯃꯣ ꯕꯦꯠꯃꯤꯟꯇꯟ ꯁꯥꯟꯅꯕ ꯆꯠꯄ꯭ꯔꯥ ꯉꯁꯤ
ꯆꯠꯇꯦ ꯑꯩ ꯈꯣꯡ ꯈꯣꯡꯅꯥꯛ ꯈꯣꯡ ꯈꯣꯡꯅꯥꯕ
ꯀꯔꯤꯒꯤ ꯀꯃꯥꯏꯅ
ꯑꯦ ꯑꯩꯀꯣ ꯑꯩ ꯌꯨ ꯄꯤ ꯌꯨ ꯑꯥ ꯏꯟ ꯕꯦꯛꯁꯤꯟ ꯂꯩꯕꯒꯤꯀꯣ ꯑꯩꯒꯤ ꯈꯣꯡꯁꯦ ꯅꯥꯔꯦ
ꯀꯔꯤ ꯏꯟꯐꯦꯛꯁꯟ ꯂꯩꯕ꯭ꯔꯥ
ꯌꯨꯇꯤꯌꯥ ꯍꯥꯏ
ꯖꯨ ꯇꯤ ꯌꯥ ꯍꯥꯏꯕꯗꯤ
ꯎꯝ ꯌꯨꯝ ꯍꯥꯟꯕ ꯆꯠꯄꯗꯣ ꯇꯣꯏꯅ ꯆꯠꯄ
ꯐꯖꯅ ꯌꯦꯡꯉꯨꯅꯦ ꯅꯪ
ꯑꯩ ꯐꯖꯅ ꯌꯥꯅꯤꯡꯉꯥꯏꯗꯨ ꯑꯩ ꯄꯩꯁꯥ ꯂꯩꯇꯕ
ꯀꯔꯤ ꯇꯧ ꯀꯔꯤ ꯇꯧꯔꯒ ꯂꯩꯕ꯭ꯔꯥ
ꯇꯥꯕ꯭ꯔꯥ
ꯀꯔꯤ ꯇꯧꯔꯒ ꯂꯩꯕ꯭ꯔꯣ
ꯅꯪꯗꯤ ꯇꯥꯕ꯭ꯔꯣ ꯍꯜꯂꯣ
ꯍꯣꯏ ꯇꯥꯏꯌꯦ ꯅꯥꯏ
ꯀꯔꯤ
ꯕꯣꯡ
ꯌꯥꯡꯒ꯭ꯔꯦ
ꯍꯧꯕꯅꯤꯅꯀꯣ
ꯑꯥ
ꯐꯖꯕ ꯍꯧꯔꯦꯟꯅꯤ ꯃꯦꯠꯁꯇ
ꯌꯥꯡꯗꯦ
ꯌꯦꯡꯉꯣꯅꯦ ꯇꯤꯚꯤ ꯌꯥꯎꯕ꯭ꯔꯥ ꯑꯗꯨꯗ
ꯑꯦ ꯁꯤ ꯌꯥꯝ ꯆꯥꯎꯕ ꯂꯩꯌꯦ ꯁꯤꯗ
ꯑꯁꯇꯨ ꯑꯗꯨ ꯇꯨꯝꯕꯔꯥ ꯅꯣꯏ ꯍꯥ
ꯑꯥ
ꯇꯨꯝꯒꯗ꯭ꯔꯥ ꯑꯥꯗ
ꯍꯣꯏ ꯑꯁꯤꯗ ꯇꯨꯝꯒꯅꯤ
ꯍꯣꯏ ꯏꯃꯥ ꯁꯨ ꯁꯤꯗ ꯇꯨꯝꯒꯅꯤ
ꯅꯌꯨꯝ ꯀꯅꯥ ꯀꯅꯥ ꯂꯩꯌꯦ
ꯑꯩ ꯈꯛꯇꯅꯤꯗ ꯍꯧꯖꯤꯛꯇꯤ ꯅꯪꯗꯤ
ꯑꯩꯁꯨ
ꯅꯪꯁꯨꯨ ꯀꯔꯤ
ꯀꯔꯤ
ꯍꯥ ꯇꯥꯕ꯭ꯔꯥ
ꯇꯥꯏꯌꯦ ꯇꯥꯏ
ꯎꯝ
ꯑꯩꯗꯤ ꯇꯥꯗꯕ
ꯎꯝ ꯏꯊꯟꯇ ꯗꯨꯝ ꯐꯝꯕꯅꯦ
ꯎꯝ ꯐꯤꯗꯤ ꯁꯨꯕ ꯂꯣꯏꯔꯕ꯭ꯔꯣ
ꯑꯁ ꯁꯥꯎꯗ꯭ꯔꯤꯌꯦ
ꯅꯨꯄꯤ
ꯆꯦꯜꯂꯣꯅꯦ
ꯎꯝ
ꯀꯅꯥꯔꯥ ꯀꯅꯥ ꯀꯥꯞꯀꯅꯤ
ꯇꯨꯅꯥꯅ ꯅꯪ ꯅꯪꯒꯤ ꯆꯥꯛ ꯊꯣꯡꯒꯅꯤ
ꯑꯁ ꯎꯝ ꯃꯊꯪ ꯑꯩꯒꯤ ꯍꯛꯆꯥꯡꯁꯦ ꯂꯣꯏꯅ
ꯀꯔꯤ ꯇꯧꯋꯦ ꯍꯥꯏꯕ
ꯅꯪꯅ ꯀꯔꯤ ꯀꯔꯤ ꯍꯤꯗꯥꯛꯅ ꯆꯕꯔꯥ
ꯎꯝ
ꯑ ꯀꯣꯛ ꯌꯥꯝ ꯅꯥꯕ꯭ꯔꯥ ꯑꯥ
ꯗꯦꯡꯒꯤꯔꯥ ꯃꯦꯂꯦꯔꯤꯌꯥꯒ ꯑꯗꯨꯁꯨ ꯆꯦꯛ ꯇꯧꯑꯣꯅꯦ
ꯑꯁ ꯕꯤꯍꯤ ꯗꯦꯡꯒꯤꯗꯤ ꯀꯤꯌꯦ ꯀꯣ
ꯗꯦꯡꯒꯤ ꯅꯠꯇ꯭ꯔꯒ ꯃꯦꯂꯦꯔꯤꯌꯥ ꯆꯦꯛ ꯇꯋꯣꯅꯦ
ꯎꯝ
ꯅꯪ ꯅꯨꯡꯉꯥꯏꯔꯣꯏ
ꯎꯝ
ꯀꯔꯤ ꯍꯥꯏꯕ
ꯍꯣꯏ ꯗꯨꯀꯥꯟ ꯆꯠꯂꯦ
ꯑꯗꯨ ꯑꯣꯏꯕꯁꯦ
ꯑꯥ
ꯇꯣꯂꯣꯞ ꯑꯣꯏꯅ ꯁꯥꯕ꯭ꯔꯥ
ꯎꯝ
꯭ꯗꯔꯦꯁ ꯍꯞꯄꯨꯅꯤ ꯎꯝ ꯍꯜꯂꯣ
ꯎꯝ ꯎꯝ ꯎꯝ